ꯅꯪ ꯕꯂꯨꯇꯨꯠ ꯁꯝꯃꯥꯗꯤ ꯅꯨꯡꯉꯥꯏꯇꯦ ꯂꯧꯊꯣꯛꯑꯣ
ꯍꯣꯍꯣꯢ ꯂꯧꯇꯣꯛ
ꯇꯥꯏꯌꯦ ꯇꯥꯏꯌꯦ
ꯆꯦ ꯑꯩ ꯀꯧꯔꯛꯀꯅꯨ ꯍꯜꯂꯣ ꯇꯥꯔꯕꯣ
ꯀꯩꯗꯧ ꯔꯝꯃꯤꯅꯣ ꯇꯥꯏꯌꯦ ꯇꯥꯢꯌꯦ ꯅꯪ ꯀꯩꯗꯧꯔꯝꯃꯤꯅꯣ ꯀꯩꯝ ꯇꯧꯗꯤꯌꯦ ꯀꯩꯗꯧꯔꯝꯃꯤꯅꯣ ꯑꯣ
ꯔꯤ ꯄꯣꯠ ꯢꯔꯤꯌꯦ ꯁꯕꯖꯦꯛꯀꯤ ꯑ ꯀꯔꯤ ꯀꯃꯨꯅꯤꯀꯦꯁꯟ ꯑꯦꯟ ꯑꯦꯁꯇꯦꯁꯟꯒꯤ
ꯎꯝ
ꯅꯪ ꯔꯨꯡ
ꯇꯥꯒꯦ ꯀꯩꯍꯥꯢꯅꯣ
ꯑꯩ ꯀꯩꯅꯣ ꯏꯔꯣꯝꯕ ꯆꯥꯏ ꯔꯨꯝꯗ ꯂꯩꯕꯔꯕ ꯃꯄꯥꯟ ꯊꯣꯛꯑꯒ ꯋꯥꯔꯤ ꯁꯥꯟꯅꯩꯔꯕ
ꯃꯄꯥꯟꯗ ꯊꯣꯛꯑ ꯁꯟꯅꯩ ꯅꯦ
ꯎꯝ ꯃꯤꯅꯤꯠ ꯐꯥꯔꯀꯥꯟꯗ ꯅꯪ ꯀꯛꯑꯣ ꯅꯪꯅ ꯀꯛꯇꯣꯏꯔꯣ ꯑꯩꯅ ꯀꯛꯇꯣꯏꯔꯣ
ꯑꯗꯨꯗꯤ
ꯑꯍꯨꯝ ꯃꯔꯤ ꯈꯛꯇꯪ ꯉꯥꯏꯔꯦꯗ
ꯀꯛꯁꯨ ꯀꯛꯂꯛꯀꯦꯕ ꯑꯗꯨꯒꯤꯗꯤ
ꯎꯝ ꯍꯣꯏ ꯇ ꯉꯥꯏꯔꯦ ꯑꯩ ꯈꯨꯔꯥꯢ ꯆꯠꯄ ꯌꯥꯏ ꯅꯪꯗꯤ ꯆꯠꯂꯣꯏꯗ꯭ꯔꯣ
ꯑꯩ ꯆꯠꯇꯣ ꯃꯥꯟꯗꯦ ꯐꯣꯔꯇꯤꯟ ꯑꯦꯛꯖꯥꯝ ꯑꯃ ꯂꯩ ꯑꯗꯨ ꯊꯥꯔꯃ ꯆꯠꯄꯁꯨ ꯌꯥ ꯈꯪꯗ꯭ꯔꯤ ꯍꯥꯏꯕ ꯉꯝꯗꯦ
ꯀꯩꯒꯤ ꯑꯦꯛꯖꯥꯝꯅꯣꯕ
ꯀꯩꯅꯣꯒꯤꯅꯦ ꯑꯇꯣꯞ ꯅꯠꯇꯦꯗ ꯑꯇꯣꯄ ꯁꯨꯝ ꯑꯇꯣꯄ ꯑꯦꯛꯖꯦꯝ
ꯑꯣ
ꯃꯔꯤ ꯂꯩꯅꯗꯦꯕ
ꯑꯣ
ꯀꯩꯅꯣ ꯅꯪꯁꯤꯗ ꯑꯩꯅ ꯅꯌꯨꯝꯐꯧ ꯆꯠꯄ ꯄꯩꯁꯥ ꯀꯌꯥ ꯆꯪꯒꯦ
ꯂꯨꯄꯥ ꯆꯥꯝꯃ ꯁꯤꯗꯒꯤ ꯃꯌꯥꯏ ꯂꯝꯕꯤꯔꯣꯝꯗꯩ ꯇꯣꯡꯉꯒ ꯇꯣꯡꯉꯁꯨ ꯀꯛꯆꯤꯡ ꯂꯣꯝꯗꯩ ꯇꯣꯡꯉꯁꯨ ꯆꯥꯝꯃ ꯆꯥꯝꯃ ꯂꯧꯗꯣꯏꯅꯦꯕꯀꯣ ꯑꯗꯨꯗꯨꯒ ꯀꯛꯆꯤꯡ ꯗꯒꯤ ꯑꯃꯨꯛ ꯇꯣꯡꯉꯒ ꯂꯥꯡꯃꯩꯗꯣꯡ ꯇꯅ ꯆꯠꯄꯅ ꯂꯨꯄꯥ ꯀꯨꯟ ꯂꯨꯄꯥ ꯐꯣꯔꯇꯤ ꯂꯧꯕꯅꯦꯕ ꯑꯥꯏꯗꯤ ꯁꯤꯔꯒꯅ ꯂꯨꯄꯥ ꯀꯨꯟ ꯑꯗꯨꯗꯒꯤ ꯑꯥꯏꯗꯤ ꯁꯤꯔꯒ ꯀꯛꯆꯤꯡꯡꯂꯣꯝꯗ ꯆꯠꯂꯒꯅ ꯁꯤꯛꯁꯇꯤ
ꯎꯝ
ꯑꯗꯣ ꯃꯌꯥꯏ ꯂꯝꯕꯤ ꯃꯌꯥꯏ ꯂꯝꯕꯤꯔꯣꯝꯗ ꯆꯠꯂꯒꯅ ꯂꯨꯄꯥ ꯐꯤꯐꯇꯤ ꯂꯧꯔꯅꯤ ꯑꯗꯨꯒ ꯋꯥꯕꯒꯥꯏꯗꯩ ꯇꯣꯡ ꯑꯗꯨꯣꯏꯅꯦꯕ ꯑꯃꯨꯛ ꯂꯝ ꯎꯝ ꯒꯥꯔꯤ ꯑꯅꯤ ꯊꯣꯛꯅ ꯇꯣꯡꯉꯦꯕ
ꯎꯝ
ꯅꯪꯗꯤ
ꯍꯣꯏ ꯌꯥꯝꯃꯦ ꯁꯤꯗꯒꯤꯅ ꯑꯩꯁꯦ ꯑꯥꯏ ꯗꯤꯁꯦ ꯑꯝꯇ ꯌꯥꯜꯂꯒ ꯆꯠꯇꯦ ꯑꯗꯨ ꯆꯠꯇꯝꯅꯤꯅ ꯁꯤꯗꯩꯅ ꯀꯛꯆꯤꯡ ꯕꯧꯀꯤ ꯀꯩꯅꯣꯃ ꯆꯥꯝꯃ ꯑꯃ ꯂꯩꯔꯅꯤ ꯑꯗꯨꯒ ꯌꯦꯡꯒꯦꯗꯤ ꯌꯦꯡꯗꯣꯏꯅꯦ ꯍꯟꯗꯛꯇꯩ ꯑꯗꯒꯤ ꯀꯛꯆꯤꯡꯗꯒꯤꯅ ꯑꯩꯈꯣꯏ ꯌꯨꯝꯕꯨꯛꯀꯤ ꯑꯦꯠꯇꯤ ꯑꯃ ꯂꯧꯔꯅꯦ ꯌꯨꯝꯗꯥꯏꯔꯦꯛ ꯌꯧꯗꯦ ꯌꯨꯝ ꯗꯥꯏꯔꯦꯛ ꯌꯧꯗꯦꯕ ꯑꯗꯨꯒ ꯑꯗꯣ ꯑꯩꯈꯣꯏ ꯕꯥꯅ ꯑꯥ ꯃꯆꯤꯟꯕꯧ ꯑꯃꯨꯛ ꯂꯧꯕ ꯊꯣꯛꯂꯛꯑꯒ ꯊꯥꯎ ꯑꯃꯨꯛ ꯍꯥꯟꯅꯗꯣꯏꯅꯦ ꯑꯗꯨꯝ ꯆꯅꯤ ꯆꯅꯤ ꯆꯍꯨ ꯑꯩꯅ ꯀꯔꯤꯒꯨꯝꯕ ꯕꯁ ꯐꯪꯗ꯭ꯔꯦꯅ ꯈꯂꯁꯦꯕ ꯁꯤꯗꯅ ꯀꯛꯆꯤꯡ ꯕꯧꯒꯤ ꯆꯥꯝꯃ ꯑ ꯆꯥꯃ ꯑꯃ ꯂꯩꯔꯦꯗꯅ ꯑꯗꯨꯒ ꯀꯛꯆꯤꯡꯕꯣꯛꯀꯤ ꯗꯩꯅ ꯑꯩꯈꯣꯏ ꯌꯨꯝꯕꯨ ꯀꯤ ꯃꯦꯖꯤꯛ ꯑꯣꯏꯅ ꯇꯣꯡꯖ ꯇꯔꯥꯒꯗꯤ ꯂꯨꯄꯥ ꯆꯥꯝꯌꯥꯡꯈꯩ ꯆꯅꯤ ꯌꯥꯡꯈꯩ ꯂꯩꯔꯕ ꯑꯣ ꯑꯩꯈꯣꯏ ꯕꯥꯅ ꯑꯃꯨꯛꯀꯁꯨ ꯂꯧꯕ ꯊꯣꯛꯂꯛꯇꯣꯏꯅꯦ ꯍꯥꯏꯗꯤ ꯗꯥꯏꯔꯦꯛ ꯌꯨꯝꯐꯧ ꯊꯧꯍꯗꯝꯅꯤꯅ
ꯑꯣ
ꯌꯥꯝ ꯆꯪ ꯉꯦ ꯑꯗꯨꯅ ꯑꯩ ꯌꯨꯝ ꯆꯠꯅꯤꯡꯗꯦ ꯕꯔꯥꯒꯤ ꯈꯜꯂꯒ ꯎꯝ
ꯑꯩꯗꯤ ꯑꯃꯨꯛ ꯀꯩꯅꯣꯔꯣꯝꯗ ꯆꯠꯂꯗꯤ ꯃꯌꯥꯏ ꯂꯝꯕꯤꯔꯣꯝꯗ ꯆꯠꯂꯗꯤ ꯂꯨꯄꯥ ꯁꯤꯛꯁꯇꯤ ꯈꯛꯇꯅꯦꯕ ꯆꯪꯗꯣꯏꯁꯦ
ꯎꯝ ꯑꯗꯨ ꯅꯪ ꯒꯥꯔꯤꯗꯤ ꯂꯥꯛꯄꯤꯍꯦ ꯃꯌꯥꯏ ꯂꯝꯕꯤ ꯆꯠꯄ ꯍꯥꯏꯁꯦ ꯑꯥ ꯇꯥꯟꯅ ꯆꯠꯇꯣꯢ ꯅꯠꯇ꯭ꯔꯣ
ꯒꯥꯔꯤꯗꯤ ꯑꯁꯤꯗꯩ ꯉꯥꯏꯔꯁꯨ ꯌꯥꯏꯌꯦ ꯑꯥꯗꯩ ꯉꯥꯏꯒꯦꯕ ꯑꯩ ꯑꯗꯩ ꯑꯁꯤꯗꯩ ꯑꯗꯨꯝ ꯇꯣꯡꯉꯦꯕ
ꯎꯝ ꯁꯤꯒꯤ ꯁꯤ ꯀꯩꯅꯣ ꯂꯩꯕꯁꯦ ꯑꯣꯐꯤꯁꯀꯤꯁꯦ ꯕꯤ ꯖꯦ ꯄꯤ ꯑꯣꯐꯤꯁ ꯂꯩꯁꯦ ꯑꯁꯤꯗꯩ ꯇꯣꯡꯉꯁꯨ ꯑꯩꯗꯤ ꯑꯁꯤꯗꯩ ꯉꯥꯛꯇ ꯇꯣꯡꯉꯦ ꯃꯌꯥꯏ ꯂꯝꯕꯤ ꯆꯠꯄꯗꯨꯗꯤ ꯑꯩꯑꯝꯇꯁꯨ ꯆꯠꯇꯝꯅꯤꯅ ꯇꯟꯁꯨ ꯇꯜꯂꯦꯅ
ꯑꯣ ꯃꯌꯥꯢ ꯂꯝꯕꯤꯅ ꯍꯦꯟꯅ ꯊꯨꯅꯁꯨ ꯌꯧꯕꯅꯦ ꯢꯕꯦꯝꯃ ꯍꯟꯗꯛꯇꯩ ꯌꯦꯡꯉꯣ ꯆꯠꯂꯒ ꯌꯦꯡꯉꯣ
ꯂꯝꯕꯤ ꯅꯨꯡꯉꯥꯏꯔꯕꯣ
ꯅꯨꯡꯉꯥꯏꯔꯕꯅꯦ
ꯎꯝ
ꯌꯥꯝ ꯊꯨꯅꯁꯨ ꯌꯧꯕꯅꯤ ꯂꯣꯏ ꯁꯦꯝꯈ꯭ꯔꯕꯅꯦ
ꯑꯣ ꯏꯑꯣꯟ ꯑꯣꯟꯅꯕꯣꯏ ꯀꯩꯑꯣꯏ ꯅꯨꯡꯉꯥꯏ ꯍꯥꯏ ꯍꯩꯅꯗꯣꯢ ꯃꯥꯟꯗꯕ ꯑꯗꯨꯢꯅꯦ
ꯎꯝ ꯑꯩꯗꯤ ꯌꯥꯝ ꯂꯥꯞꯄꯁꯦ ꯑꯩꯗꯤ ꯀꯌꯥ ꯍꯩꯅꯗꯦꯕ ꯁꯥꯡꯇꯣꯛꯄꯁꯦ ꯇꯣꯡꯕꯁꯦ
ꯅꯨꯡꯉꯥꯏꯇꯦ ꯕꯁꯀ ꯑꯣꯏꯔꯦ ꯕꯁ ꯇꯣꯡꯕ ꯑꯩ ꯌꯥꯒꯟꯗꯦ
ꯐꯝꯃꯨ ꯢꯟꯅꯧꯔꯗꯤ ꯑ ꯗꯨꯝ ꯑꯣꯔꯦ
ꯎꯝ
ꯆꯦꯔꯪ ꯆꯦꯔꯪ ꯄꯨꯔꯥ ꯆꯠꯇꯣꯢꯅꯦ ꯑꯩ
ꯎꯝ ꯅꯪ ꯕꯁ ꯇꯣꯡꯕ ꯍꯩꯅꯗꯕ꯭ꯔ
ꯍꯩꯅꯗꯦ ꯀꯣꯛ ꯉꯥꯎꯒꯜꯂꯦꯕ
ꯑꯩꯁꯨ ꯀꯣꯛ ꯉꯥꯎꯒꯜꯂꯦ
ꯅꯦꯜ ꯄꯣꯂꯤꯁꯀ ꯁꯪꯖꯜꯂꯒ ꯃꯅꯝꯒ ꯅꯝꯃꯨꯔꯕ ꯁꯣꯏꯗ꯭ꯔꯦ ꯑꯗꯨꯝ ꯑꯩꯁꯨ
ꯋꯥꯢ ꯌꯥꯝ
ꯉꯥꯁꯤ ꯑꯦꯟꯖꯥꯡ ꯍꯥꯎꯕ꯭ꯔ
ꯏꯟꯁꯥꯡ ꯑꯗꯨꯝ ꯍꯥꯎꯋꯦ ꯍꯥꯏꯗꯤ ꯏꯔꯣꯟꯕ ꯑꯣꯏꯔꯗꯤ ꯈꯤꯇꯪ ꯆꯥꯕ ꯌꯥꯏ ꯑꯇꯩꯗꯕꯨ ꯆꯥ ꯌꯥꯗꯕ ꯋꯥꯅꯦ
ꯅꯪ ꯅꯪ ꯂꯥꯎꯅꯒ ꯂꯣꯜꯂꯣ ꯉꯥꯁꯤꯗꯣ ꯑꯗꯨꯒ ꯊꯨꯝ ꯌꯥꯛꯄꯩ ꯋꯥꯅꯤ
ꯎꯝ ꯀꯩꯅꯣ ꯇꯧꯕ꯭ꯔꯣ ꯅꯣꯏ ꯑꯕꯨꯡꯉꯣꯅ ꯇꯝꯃꯤꯁꯦ ꯀꯥꯏꯗꯅꯣ
ꯈꯣꯏ ꯑꯕꯨꯡꯉꯣ ꯍꯔꯕꯥꯔꯠꯇ ꯇꯝꯃꯦ
ꯀ꯭ꯂꯥꯁ ꯏꯂꯚꯦꯟꯂꯣ
ꯑꯧ
ꯀꯩꯅꯣ ꯅꯕꯅꯤ ꯌꯥꯝ ꯒꯦꯞ ꯂꯩꯇꯦꯅ ꯑꯗꯨꯗꯤ
ꯍꯥꯥ
ꯒꯦꯞ ꯌꯥꯝ ꯄꯥꯛ ꯂꯩꯇꯦ ꯍꯥꯏꯕ ꯆꯍꯤꯗꯣ
ꯂꯩꯍꯦ ꯑꯩꯗꯤ ꯅꯣꯏꯒꯤ ꯅꯣꯢꯒ ꯑꯩꯒ ꯕꯦꯁ ꯃꯥꯟꯁꯨ ꯃꯥꯟꯅꯗꯅ
ꯑꯃꯇꯪ ꯅꯠꯇ꯭ꯔꯣ ꯅꯪ ꯍꯦꯜꯂꯤꯁꯦ
ꯍꯥ ꯑꯪ ꯑꯃꯅꯦ
ꯕꯦꯁ ꯑꯃꯇꯪꯅꯤꯗ ꯅꯪ ꯍꯦꯜꯂꯤꯁꯦ ꯆꯥꯎꯔꯦ ꯍꯥꯏꯕ ꯑꯗꯨꯗꯤ ꯅꯣꯏ ꯑꯉꯥꯡ
ꯆꯥꯎꯔꯦ ꯆꯥꯎꯔꯦ ꯐꯣꯟ ꯄꯥꯏꯅꯤꯡꯕꯩ ꯒꯤꯀꯣ ꯌꯨꯝ ꯆꯠꯅꯤꯡꯕꯩ ꯃꯥ ꯑꯉꯥꯡꯅꯤ ꯀꯥꯏꯅ ꯐꯨꯅꯤꯡꯕꯅ ꯃꯆꯥꯅꯨꯄꯥ ꯑꯃꯇꯪ ꯄꯣꯛꯄꯒꯤꯅꯦ ꯈꯪꯉꯕ꯭ꯔꯥ ꯑꯩꯈꯣꯏ ꯃꯥꯃꯥꯩꯁꯨ ꯍꯥꯏꯔꯤꯉꯩ ꯂꯣꯏ ꯌꯥꯔꯦꯗꯣ ꯐꯣꯟꯗꯣ ꯃꯥꯒꯤ ꯑꯣꯏꯅ ꯍꯟꯇꯛ ꯑꯥꯏꯐꯣꯟ ꯑꯃ ꯂꯩꯔꯦꯕꯀꯣ ꯑꯗꯨꯗꯨꯒꯤ ꯐꯣꯟꯗꯣ ꯄꯥꯏꯅꯤꯡꯕꯒꯤ ꯉꯁꯤꯗꯒꯤ ꯕꯣꯜꯁꯨ ꯍꯧꯔꯦꯗꯅ ꯋꯥꯔꯜꯀꯞꯁꯨ ꯍꯧꯗꯣꯏꯅꯤꯗꯅ ꯑꯗꯨꯗꯒꯤ ꯃꯥꯗꯣ ꯕꯣꯜꯗꯁꯨ ꯌꯥꯝ ꯉꯥꯎꯖꯕ ꯑꯉꯥꯡꯅꯦꯕ ꯆꯠꯅꯤꯡꯕꯒꯤ ꯑꯩ ꯉꯁꯥꯏ ꯃꯥ ꯎꯅꯕ ꯆꯠꯄꯗꯨꯗ ꯐꯤꯒ ꯌꯣꯝꯃ
ꯆꯠꯇꯣꯏꯅꯦꯅ
ꯑꯗꯩꯗꯤ ꯃꯆꯤꯟꯒ ꯃꯅꯥꯇꯣꯟꯒ ꯁꯝꯅꯔꯒ ꯑꯗꯨꯝ ꯆꯪꯈ꯭ꯔꯦ ꯈꯪꯗꯦꯗ ꯃꯣꯏꯗꯤꯅꯦ ꯈꯪꯉꯕꯔꯥ ꯃꯉꯣꯟꯗ ꯃꯤꯁꯁ ꯁ꯭ꯀꯨꯜ ꯀꯥꯔꯛꯇ꯭ꯔꯤꯅ
ꯀꯅꯥꯅ
ꯕꯦꯔꯥꯅꯤ ꯃꯣꯏ ꯑꯣꯖꯥꯅ ꯑꯩꯒꯤ ꯅꯝꯕꯔꯗ ꯂꯤꯡ ꯂꯣꯏꯅꯃꯛ ꯂꯩꯌꯦꯕꯀꯣ ꯅꯠ ꯃꯥꯗꯤ ꯀꯩꯅꯣ ꯃꯣꯏꯒꯤ ꯍꯣꯁꯇꯦꯜ ꯁ꯭ꯀꯨꯜꯒꯤ ꯍꯣꯁꯇꯦꯜꯗꯣ ꯑ ꯅꯤꯠ ꯀ ꯑꯦꯛꯖꯥꯝ ꯊꯥꯒꯗꯕ ꯃꯤꯒ ꯑꯗꯨꯒ ꯏꯟꯖꯤꯅꯤꯌꯥꯔꯤꯡ ꯇꯝꯒꯗꯕ ꯃꯤꯒ ꯈꯇꯪ ꯂꯩꯍꯜꯂꯦ ꯍꯥꯏꯌꯦꯕ
ꯎꯝ
ꯑꯗꯨꯒꯤ ꯃꯥ ꯂꯩꯇ꯭ꯔꯦ
ꯎꯝ ꯑꯉꯥꯡꯅꯤꯅ ꯂꯩꯅꯤꯡꯗꯕꯅꯤꯅꯦ ꯑꯩꯈꯣꯏꯁꯨ ꯂꯩꯅꯤꯡꯉꯛꯇ꯭ꯔꯤꯗꯨꯅꯦ
ꯎꯎꯔꯣ ꯀꯥꯏꯅꯒ ꯌꯥꯝ ꯍꯥꯏꯍꯧꯕꯅꯦ ꯗꯞꯀ ꯍꯧꯕꯅꯦ ꯍꯥꯏꯕ ꯄꯛꯇꯦ
ꯅꯣꯏ ꯃꯥ ꯍꯣꯏ ꯂꯥꯛꯇꯕ꯭ꯔꯣ ꯅꯪ ꯗꯪꯂꯣ ꯆꯠꯂꯤꯁꯦ
ꯍꯣꯏ ꯑꯩꯇꯣꯝ ꯆꯠꯂꯨꯏꯅꯦ
ꯎꯝ ꯃꯤ ꯃꯆꯦ ꯑꯃꯅꯦ ꯀꯥꯏꯅ ꯅꯨꯡꯁꯤꯗꯅ ꯇꯧꯖꯔꯛꯏꯅꯦ ꯗꯞꯇꯣ ꯃꯥꯁꯨ
ꯍꯨꯝ ꯍꯨꯝ
ꯅꯣꯏ ꯅꯣꯏ ꯅꯁꯤ ꯅꯥꯎꯖꯦ ꯀꯌꯥꯅꯣ
ꯑꯍꯨꯝ ꯑꯩ ꯃꯊꯛꯇ ꯑꯩ ꯆꯦ ꯑꯃ ꯂꯩ ꯑꯩ ꯃꯊꯛꯇ ꯑꯃ ꯂꯩꯔꯤ ꯅꯪ ꯁꯤꯗ ꯐꯦꯁꯔꯁ ꯃꯤꯠ ꯌꯥꯎ ꯌꯥꯎꯗꯕ꯭ꯔꯣ ꯑꯈꯣꯏ ꯆꯦ ꯂꯥꯛꯑꯝꯕꯗꯣ ꯑꯣ ꯑꯣ ꯅꯣꯏ ꯀꯥꯗꯒ ꯀꯦꯔꯝꯃꯤꯅꯦ ꯑꯩꯈꯣꯏ ꯆꯦꯗꯣ ꯂꯥꯛꯑꯒ ꯗꯥꯁꯨꯍꯣꯏ ꯈꯪꯅꯕꯅꯦ
ꯎꯝ ꯅꯣꯏ ꯆꯤꯆꯦꯗꯤ ꯑ ꯗꯤ ꯀꯔꯤ ꯇꯧꯔꯤ ꯍꯧꯖꯤꯛ
ꯑꯩꯈꯣꯏꯆꯦ ꯍꯧꯖꯤꯛ ꯃꯥ ꯑꯦꯛꯖꯥꯝ ꯊꯥꯔꯤ ꯊꯕꯛꯀꯤ ꯌꯨ ꯄꯤ ꯑꯦꯁ ꯁꯤ ꯒꯤ
ꯎꯝ ꯐꯔꯦꯅꯦ
ꯎꯝ ꯃꯤ ꯀꯌꯥ ꯐꯔꯦ
ꯋꯥꯠꯂꯤ ꯃꯤꯅꯤꯠ ꯇꯦꯟ ꯃꯤꯅꯠꯁꯀ ꯁꯦꯀꯦꯟ ꯈꯔ ꯑꯣꯏꯕ ꯀꯥꯟ ꯊꯝꯕ ꯌꯥꯗꯣꯏꯅꯤ
ꯑꯣ
ꯑꯩꯅꯗ ꯉꯥꯡꯉꯦ ꯅꯪꯁꯨ ꯈꯔ ꯉꯥꯡꯑꯣ
ꯑꯩꯁꯨ ꯉ ꯂꯩ ꯉ ꯁꯤꯗꯤ ꯐꯤꯐꯇꯤ ꯐꯤꯐꯇꯤ ꯅꯪ ꯅꯣꯏꯒꯤꯗꯤ ꯅꯣꯏꯅꯤ ꯅꯆꯤꯟ ꯃꯅꯥꯎ ꯀꯌꯥ ꯑꯣꯏꯒꯦ
ꯑꯁ ꯑꯩꯅ ꯍꯪꯕ ꯍꯩꯕ ꯍꯪꯖꯜꯂꯛꯑꯦ ꯑꯍꯨꯝ
ꯑꯣ ꯅꯪ ꯅꯪꯅ ꯌꯥꯏꯃꯔꯕ ꯑꯍꯜꯂꯕ
ꯅꯠꯇꯦ ꯑꯩꯈꯣꯏꯗꯥꯗꯥ ꯑꯅꯤ ꯑꯃꯒ ꯑꯩꯒ
ꯑꯣ ꯑꯇꯣꯝꯕꯤ ꯃꯕꯨꯡ ꯂꯩꯕꯁꯤ ꯅꯨꯡꯉꯥꯏ
ꯅꯨꯡꯉꯥꯏ ꯌꯥꯝ ꯅꯨꯡꯉꯥꯏ ꯈꯪꯅꯤ ꯑꯗꯨꯝ ꯅꯨꯡꯉꯥꯏ ꯅꯨꯡꯉꯥꯏ ꯂꯩꯔꯒꯇ ꯈꯪꯒꯗꯕꯅꯦ
ꯑꯗꯣ ꯑ ꯅꯪ ꯑꯣꯔꯤꯐ꯭ꯂꯦꯝ ꯌꯥꯎꯕ ꯀꯌꯥꯝ ꯀꯨꯏꯔꯒꯦ
ꯀꯨꯏꯗ꯭ꯔꯤꯗ
ꯊꯥ ꯀꯌꯥꯃꯨꯛ ꯐꯥꯔꯒꯦꯕ
ꯀꯌꯥꯝ ꯀꯨꯏꯔꯕꯖꯥꯠꯅꯣ ꯖꯅꯋꯥꯔꯤ ꯑꯗꯨꯗꯒꯤꯗꯤ ꯑꯩ ꯄꯣꯠ ꯀꯛꯄ ꯍꯧꯋꯦꯕꯀꯣ
ꯁꯤ ꯆꯪꯉꯛꯄꯗꯒꯤ ꯑꯗꯨꯝ ꯑꯥ
ꯌꯥꯎꯕ ꯑꯗꯨꯒ
ꯑꯣꯅꯪ ꯊꯥ ꯊꯥ ꯑꯃꯗ ꯍꯄꯣ ꯄꯩꯁꯥ ꯀꯌꯥ ꯀꯌꯥꯒꯤ ꯄꯣꯠꯇꯤ ꯀꯛꯑꯦ
ꯑꯩꯒꯤ ꯑꯋꯥꯠꯄꯗꯨ ꯈꯤꯇꯪ ꯀꯛꯏꯗ ꯍꯥꯟꯅꯗꯤ ꯑꯩ ꯃꯤ ꯃꯈꯥꯗ ꯍꯥꯞꯇ꯭ꯔꯤꯕꯀꯣ ꯑꯗꯨꯗꯨꯒꯤ ꯑꯩꯒꯤ ꯂꯣꯏꯁꯟ ꯍꯣ ꯍꯣꯏ
ꯊꯝꯃꯒꯦ ꯑꯃꯨꯛ ꯇꯧꯔꯛꯀꯦ
ꯑꯩ ꯇꯧꯔꯛꯑꯣ ꯍꯥꯏꯔꯣ ꯅꯪ ꯇꯧꯔꯛꯀꯦ ꯍꯥꯏꯔꯣ
ꯑꯩ ꯇꯧꯔꯛꯀꯦ ꯑꯩ ꯇꯧꯔꯛꯀꯦ
ꯍꯣ ꯍꯣ